ꯇꯥꯕꯔꯣ ꯍꯜꯂꯣ ꯇꯥꯏꯌꯦ ꯇꯥꯏꯌꯦ
ꯇꯥ ꯑ ꯇꯥꯕꯔꯣ
ꯇꯥꯏꯌꯦ ꯇꯥꯏꯌꯦ ꯑ ꯇꯥꯏꯌꯦ ꯇꯥꯏꯌꯦ
ꯑꯣ ꯀꯩꯗꯧꯔꯝꯃꯤꯅꯣ
ꯑꯣ ꯇꯥꯏꯀꯣ ꯑꯣꯀꯦ ꯑꯣꯀꯦ
ꯇꯞꯄ ꯃꯥꯜꯂꯦ ꯃꯈꯣꯟꯖꯦ
ꯑꯣ ꯑꯁꯤꯒꯤ ꯀꯩꯅꯣ ꯑꯁꯤꯔꯁꯤ ꯈꯤꯇꯪ ꯇꯞꯄ ꯑꯩꯉꯣꯟꯗ ꯎꯝ ꯍꯖꯩ
ꯎꯝ ꯐ ꯈꯤꯗꯪ ꯀꯩꯗꯧꯔꯝꯃꯤꯅꯣ
ꯌꯦꯡꯕ꯭ꯔꯣ ꯑꯩꯍꯥꯛ ꯁꯨꯝ ꯍꯤ ꯍꯥꯏꯇꯥꯔꯦ
ꯎꯝ ꯅꯣꯡ ꯇꯥꯗꯣꯏꯔꯥ ꯈꯪꯗꯦ ꯅꯣꯡ ꯃꯃꯤꯠ ꯌꯥꯝ ꯐꯥꯛꯑꯦ
ꯁꯥ ꯀꯩꯅꯣ
ꯅꯣꯏꯔꯣꯝꯗ ꯃꯪꯗꯕ꯭ꯔꯣ
ꯌꯨꯝꯗꯤ ꯅꯣꯡꯗꯤ ꯇꯥꯗꯦ ꯍꯧꯖꯤꯛꯃꯛꯇꯤ
ꯎꯝ ꯅꯣꯡ ꯃꯪꯉꯒ ꯊꯥ ꯌꯥꯝ ꯐꯖꯔꯝꯃꯦ ꯑꯗꯨꯒ ꯅꯣꯡ ꯂꯩꯆꯤꯟ ꯂꯣꯏ ꯊꯥꯈ꯭ꯔꯦ
ꯕꯣꯜ ꯌꯦꯡꯗ꯭ꯔꯣ
ꯎꯝ ꯌꯦꯡꯕ ꯍꯥꯏꯁꯦ ꯐꯖꯅꯗꯤ ꯌꯦꯡꯗꯦ ꯑꯗꯨꯝ ꯍꯣꯏ ꯀꯩꯅꯣꯒꯨꯝꯕ ꯌꯦꯡꯕ ꯌꯥꯒꯅꯗꯤ ꯌꯦꯡꯉꯦ ꯄꯥꯛꯅꯗꯤ ꯌꯦꯡꯗꯦ ꯌꯦꯡꯕꯔꯣ ꯅꯪ
ꯑꯩꯁꯨ ꯉꯁꯤꯒꯤꯗꯤ ꯌꯦꯡꯗꯦꯗ ꯉꯔꯥꯡꯒꯤꯗꯨꯗꯤ ꯌꯦꯡꯉꯦ ꯅꯍꯥꯟ ꯄꯣꯔꯇꯨꯀꯣꯜꯒꯤ ꯁꯅꯥꯝꯗꯨ ꯌꯦꯡꯕꯔ
ꯎꯝ ꯉꯁꯤꯒꯤꯗꯣ ꯑꯗꯨꯝ ꯌꯥꯝꯅ ꯅꯨꯡꯉꯥꯏꯅꯗꯕ ꯃꯥꯜꯂꯦ ꯃꯤꯗꯣ ꯍꯥꯏꯗꯤ ꯀꯃꯥꯏ ꯎꯝ ꯈꯪꯗꯦ
ꯆꯥꯛꯇꯤ ꯆꯥꯔꯝꯃꯅꯤ
ꯑꯥ ꯆꯥꯛꯄꯨꯗꯤ ꯆꯥꯔꯦ ꯀꯩ ꯑꯦꯟꯁꯥꯡ ꯆꯥꯔꯒꯦ
ꯃꯁꯔꯨꯝ ꯈꯪ
ꯑ ꯊꯪꯃꯦ
ꯑꯗꯨ ꯑꯅꯤꯗꯣ ꯐꯣꯝ ꯇꯧ ꯆꯥꯔꯦ
ꯍꯥꯎꯗꯤ ꯍꯥꯎꯅꯤ ꯑꯗꯨꯃꯥꯏꯅ
ꯑꯣ
ꯑꯩꯁꯨ ꯈꯦꯇ꯭ꯔꯤ ꯆꯥꯏꯔꯦ ꯈꯦꯇ꯭ꯔꯤ ꯈꯪꯕ꯭ꯔꯥ
ꯌꯥꯝꯚꯥꯎ
ꯎꯝ ꯎꯝ ꯑꯗꯨ ꯆ ꯎꯝ
ꯅꯪꯒꯤ ꯂꯥꯏꯔꯤꯛ ꯇꯝꯕ ꯂꯣꯏꯔꯕꯣ
ꯑꯥ ꯂꯥꯏꯔꯤꯛ ꯇꯝꯕꯁꯦ ꯂꯣꯏꯔꯦ ꯍꯟꯗꯛꯇꯪ ꯂꯣꯏꯔꯦ ꯎꯝ ꯃꯥꯁꯇꯔ ꯂꯣꯏꯔꯦ ꯍꯟꯗꯛꯇ ꯂꯣꯏꯔꯦ
ꯑꯣꯀꯦ ꯁꯞꯖꯦꯛꯇ ꯇꯧꯕ꯭ꯔꯣ
ꯑꯩ ꯇꯨꯔꯤꯖꯝꯗ ꯇꯧꯋꯦ
ꯖꯥꯗ
ꯑ ꯊꯣꯛꯣꯏꯏꯀꯥꯟꯗꯣ ꯇꯧꯦ ꯎꯝ ꯂꯣꯏꯔꯕꯣ ꯅꯪ ꯀꯔꯤ ꯇꯧꯔꯤꯒꯦ
ꯑꯩ ꯁꯨꯝ ꯂꯣꯏꯈ꯭ꯔꯦꯁꯇ ꯇꯨ ꯊꯥꯎꯖꯟ ꯇ꯭ꯋꯦꯟꯇꯤ ꯐꯣꯔ
ꯑꯩꯈꯣꯏꯅ ꯇ꯭ꯋꯦꯟꯇꯤ ꯐꯣꯔꯗꯒꯤ ꯍꯧꯔꯛꯄ ꯍꯟꯗꯛꯄ ꯂ ꯑꯣꯏꯕ
ꯑꯣ
ꯎ ꯑꯩ ꯑꯦꯝ ꯌꯨꯗ ꯇꯑꯣꯦ
ꯎ ꯑꯣ
ꯑ
ꯁꯗ
ꯍꯥꯥ
ꯑꯩꯁꯨ ꯇꯧꯔꯛꯑꯦ ꯕꯤ ꯆ
ꯑꯣ ꯑꯩꯈꯣꯏꯒꯗꯤ ꯑꯃꯨꯛ ꯑꯩꯈꯣꯏꯅ ꯇꯝꯃꯀꯥꯟꯗ ꯅꯣꯏꯅ ꯂꯣꯏꯈꯤꯕ ꯑꯣꯏꯗꯣꯏꯅꯦ ꯑꯗꯨꯗꯤ
ꯃꯈꯈꯣꯏꯅꯣꯏ
ꯑꯝ
ꯃꯁ
ꯑꯩ ꯔꯣꯁꯨꯁꯨ ꯎꯝ ꯃꯦꯟ ꯁꯠꯇꯨ ꯋꯥꯠꯇ꯭ꯔꯦ
ꯀꯔꯤ ꯍꯥꯏꯕ
ꯃꯦꯟꯁꯤꯤꯠ ꯋꯥꯠꯇ꯭ꯔꯦꯕ
ꯐꯤꯇꯀꯥ
ꯎꯝ
ꯎꯝ
ꯍꯌꯦ ꯇꯥꯡ ꯇꯔꯨꯛꯇꯒꯤ ꯍꯧꯅꯤ ꯍꯥꯏꯕ ꯑꯃ ꯍꯥꯏ
ꯑꯗꯨꯝ ꯆꯠꯇ꯭ꯔꯣ ꯌꯥꯎꯕ ꯆꯠꯇ꯭ꯔꯣ
ꯑꯧ ꯆꯠꯂꯦ
ꯑꯣ ꯅꯨꯡꯉꯥꯏꯕꯅꯦ
ꯎꯝ ꯑꯩꯈꯣꯏꯅ ꯑꯍꯥꯟꯕ ꯇꯝꯕ ꯇ꯭ꯋꯦꯟꯇꯤ ꯐꯣꯔꯒꯤꯗ ꯑꯗꯨꯁꯨ ꯆꯠꯂꯦ ꯑꯗꯨꯗꯤ ꯌꯥꯝ ꯅꯨꯡꯉꯥꯏꯈꯤ ꯏꯁꯩ ꯃꯌꯥꯝ ꯀꯧꯔꯒ
ꯇ꯭ꯋꯦꯟꯇꯤ ꯊ꯭ꯔꯤꯗ ꯀꯩꯅꯣ ꯑꯩꯈꯣꯏꯅ ꯁꯤꯟꯐꯝ ꯃꯇꯝꯗꯣ ꯕꯦꯟ ꯌꯥꯝ ꯀꯧꯔꯝꯃꯦ
ꯎꯝ
ꯎꯝ ꯍꯧꯖꯤꯛ ꯏꯅꯣꯁꯦꯟ ꯑꯥꯏꯁꯀꯨꯝꯕ ꯑꯦꯟ ꯗꯦꯟ ꯁꯣꯂꯦꯔꯒꯨꯝꯕ
ꯎꯝ
ꯑꯩꯈꯣꯏꯅ ꯁꯤꯟꯕ ꯃꯇꯝꯗ ꯑꯗꯨꯅꯦ ꯇ꯭ꯋꯦꯟꯇꯤ ꯐꯣꯔꯗ ꯑꯩꯈꯣꯏꯒꯤ ꯖꯨꯅꯤꯌꯔꯁꯤꯡꯅ ꯁꯤꯟꯕ ꯍꯥꯏꯇꯥꯔꯦ
ꯑꯣ ꯅꯨꯡꯗꯤ ꯅꯨꯡꯉꯥꯏ ꯑꯍꯥꯟꯕ ꯌꯦꯡꯕ ꯑꯣꯏꯗꯣꯏꯅꯦꯕ ꯑꯗꯣ ꯅꯨꯡꯗꯤ ꯅꯨꯡꯉꯥꯏꯇꯦ ꯌꯥꯝꯅ ꯇꯨꯏꯟꯇꯤꯐꯥꯏ ꯅ ꯑꯃꯨꯛ ꯈꯤꯇꯪ ꯅꯨꯉꯥꯏꯇꯦ ꯇꯨꯏꯟꯇꯤꯐꯣꯔ ꯍꯦꯟꯒꯤ
ꯑꯣꯈꯦ
ꯍꯥꯥ
ꯍꯧꯖꯤꯛꯇꯤ ꯀꯩ ꯀꯩ ꯍꯣꯠꯅꯔꯤꯒꯦ
ꯍꯧꯖꯤꯛꯁꯦ ꯀꯩꯁꯨ ꯇꯧꯗ꯭ꯔꯤ ꯂꯣꯏꯕꯗ ꯉꯥꯏꯔꯤꯕꯒꯤ ꯀꯩꯁꯨ ꯇꯧꯗ꯭ꯔꯤ
ꯑꯦꯛꯖꯥꯝ ꯒꯨꯝꯕ ꯊꯥꯅꯕꯒꯤ ꯄ꯭ꯔꯤꯄꯦꯌꯔ ꯇꯧꯗ꯭ꯔꯣ
ꯎꯝ ꯉꯁꯤ ꯊꯥꯔꯨꯏꯌꯦ ꯉꯁꯤ ꯅꯦꯠ ꯑꯦꯛꯖꯥꯝ ꯉꯁꯤ ꯇꯥꯗꯅ
ꯎꯝ ꯀꯣꯏꯁꯟꯗꯣ ꯌꯥꯝ ꯂꯨꯏꯌꯦ ꯑꯩꯈꯣꯏꯅ ꯇꯝꯕꯗꯨꯒ ꯑꯝꯇ ꯆꯥꯟꯅ ꯈꯪꯗꯦ ꯀꯃꯥꯏꯅ ꯍꯥꯏꯗꯣꯐꯅꯣ ꯑꯗꯨꯒꯤ
ꯄꯦꯄꯔ ꯋꯥꯟꯅ ꯍꯦꯟꯅ ꯂꯨꯔꯦ ꯄꯦꯄꯔ ꯇꯨꯅ ꯍꯦꯟꯅ ꯂꯨꯒꯦ ꯑꯩ ꯑꯩꯁꯨ ꯅꯤꯠ ꯁꯤ ꯊꯥꯁ꯭ꯤꯔ ꯍꯥꯏꯅ ꯈꯟꯕ ꯊꯥꯗꯤ ꯊꯥꯗꯦ
ꯉꯁꯤꯒꯤ ꯑꯣꯏꯅꯗꯤ ꯑꯥ ꯄꯦꯄꯔ ꯑꯩꯈꯣꯏ ꯄꯦꯄꯔ ꯇꯨꯁꯤꯅ ꯍꯦꯟꯅ ꯂꯨꯕꯩ ꯃꯑꯣꯡ ꯇꯧꯋꯦ ꯄꯦꯄꯔ ꯋꯥꯟꯅ ꯑꯃꯨꯛ ꯉꯁꯤꯗꯣ ꯀꯥꯜꯀꯨꯂꯦꯁꯟ ꯌꯥꯝ ꯌꯥꯎꯔꯛꯇꯦꯕ
ꯑꯣ
ꯑꯗꯣ ꯇꯨꯁꯤꯅ ꯑꯃꯨꯛ ꯑꯩꯈꯣꯏ ꯇꯝꯕꯁꯤꯒ ꯏꯆꯥꯟ ꯆꯥꯟꯅꯗꯕꯒꯨꯝ ꯀꯩꯒꯨꯝ ꯇꯧꯔꯕ ꯈꯪꯗꯕꯩ ꯃꯑꯣꯡ ꯇꯧ
ꯑꯗꯣ ꯉꯁꯤ ꯀꯣꯏꯁꯟꯁꯤ ꯎꯔꯨꯕꯗꯒꯤ ꯇꯧꯅꯤꯡꯈꯤꯗ꯭ꯔꯦ
ꯑꯩꯁꯨ ꯊꯥꯒꯤꯅꯦ ꯑꯦꯁꯄꯤꯑꯥꯏ ꯄꯤꯑꯣ ꯒꯨꯝꯕ
ꯎꯝ ꯑꯦꯖꯝ ꯎꯝ ꯍꯟꯗꯛ ꯊꯥꯗꯣꯏꯕ
ꯍꯟꯗꯛ ꯊꯅꯤ ꯄꯤꯌꯣ ꯑꯦꯁꯕꯤꯑꯥꯏ ꯄꯤꯑꯣ ꯊꯣꯛꯑꯦ ꯅꯪ ꯇꯧꯁꯟ ꯑꯇꯣꯛꯄꯗ ꯊꯥꯖꯤꯟꯗ꯭ꯔꯣ
ꯑꯩ ꯊꯥꯖꯤꯟꯗ꯭ꯔꯦ ꯌꯦꯡꯒꯦꯕꯨꯗꯤ ꯈꯜꯂꯦ ꯑꯗꯣ ꯑꯦꯁꯑꯦꯁꯁꯤ ꯒꯨꯝꯕꯁꯨ ꯈꯔ ꯌꯦꯡꯁꯤꯟꯒꯦ ꯇꯧꯕ
ꯑꯥ ꯑꯗꯨꯕꯨꯗꯤ ꯂꯣꯏꯈ꯭ꯔꯦ ꯑꯗꯣ ꯕꯦꯡꯀꯤ ꯇꯧꯕꯁꯦ ꯄꯤꯑꯣ ꯀꯩꯀꯩ ꯂꯥꯛꯀꯥꯟꯗꯗꯤ ꯑꯃꯨꯛ ꯏꯟꯇꯔꯚꯤꯌꯨ ꯇꯧꯕꯗꯣ ꯑꯃꯨꯛ ꯇꯟꯒꯨꯝ ꯇꯧꯕ
ꯎꯝ ꯏꯟꯇꯔꯚꯌꯨ ꯀꯩ ꯌꯥꯝ ꯏꯟꯇꯔꯚ꯭ꯌꯨ ꯁꯦ ꯌꯥꯝ ꯋꯥꯟꯇꯁ ꯃꯦꯟꯁꯤ ꯀ꯭ꯂꯤꯌꯥꯔ ꯇꯧꯈ꯭ꯔꯗꯤ ꯏꯟꯇꯔꯚꯤꯌꯨꯗꯗꯤ ꯂꯣꯏ ꯁꯦꯂꯦꯛꯁꯟ ꯐꯪꯉꯦꯕꯀꯣ
ꯎꯝ
ꯑꯩꯒꯤ ꯑꯩꯒꯤ ꯃꯥ ꯕꯦꯡꯗꯣ ꯀ꯭ꯂꯤꯌꯥꯔ ꯇꯧꯕꯅꯦꯕ
ꯎꯝ
ꯎꯝ ꯑꯩꯅ
ꯃꯦꯟꯁ ꯄꯨꯝꯕꯁꯤꯗꯛꯇꯪ ꯀꯣꯏꯁꯟꯁꯦ ꯂꯦꯕꯜ ꯗꯣ ꯃꯦꯠꯁ ꯁꯨꯝꯕ ꯔꯤꯖꯅꯤꯡꯒꯨꯝꯕꯁꯦ ꯈꯤꯇꯪ ꯂꯨꯅ ꯍꯪꯉꯛꯄ ꯍꯥꯏꯇꯥꯔꯦ ꯑꯩꯒꯤ ꯃꯦꯟꯁꯀꯤ ꯀꯣꯏꯁꯟꯗꯤ ꯈꯣꯠꯄ ꯍꯩꯇꯦꯅꯦ ꯍꯩ ꯈꯣꯠꯄꯕꯨꯗꯤ ꯍꯩ ꯑꯗꯨꯕꯨ ꯃꯇꯝ ꯌꯥꯝ ꯂꯧꯕꯗꯣ
ꯎꯝ
ꯑꯗꯨ ꯄ꯭ꯔꯤꯂꯤꯌꯝ ꯀꯨꯝꯕꯒꯤꯗꯤ ꯑꯗꯨꯝ ꯂꯥꯏꯑꯦ ꯃꯦꯟꯁꯀꯤ ꯑꯗꯨꯝ ꯈꯣꯠꯄ ꯉꯝꯃꯦꯕꯀꯣ ꯃꯦꯟꯁꯀꯤ ꯀꯣꯏꯁꯟꯁꯤ ꯈꯤꯇꯪ ꯂꯨꯕ ꯍꯥꯏꯇꯥꯔꯦ
ꯎ ꯎꯝ ꯍꯣꯏ ꯆꯨꯝꯕꯨꯗꯤ ꯆꯨꯝꯃꯤ ꯏꯃꯥꯟꯅꯕꯤꯁꯤꯡꯅꯗꯤ ꯑꯗꯨꯝ ꯈꯪꯗꯦ ꯏꯟꯇꯔꯚꯤꯌꯨ ꯌꯥꯎꯔꯤ ꯈꯣꯠꯏ ꯍꯥꯏꯕꯗꯣ ꯃꯣꯏꯗꯣ ꯇꯟꯕꯒꯤ ꯋꯥ ꯍꯥꯏꯕꯗꯨꯗꯤ ꯑꯩꯁꯨ ꯑꯗꯨꯝ ꯃꯣꯏꯅ ꯑꯗꯨꯃꯥꯏꯅ ꯇꯧꯔꯃꯤꯅ ꯀꯤꯕꯗꯣ ꯄꯣꯛꯄ ꯀꯃꯥꯏꯅ ꯇꯧꯔꯝꯗꯣꯏꯅꯣ ꯌꯥꯝ ꯂꯨꯕ ꯑꯣꯏꯔꯝ
ꯀꯩꯝꯇ ꯏꯟꯇꯔꯚꯤꯌꯨꯒꯨꯝꯕꯒꯤꯗꯤ ꯌꯥꯝ ꯍꯥꯏꯕꯗꯤ ꯌꯥꯝ ꯂꯨꯅ ꯂꯧꯕ ꯌꯥꯗꯦꯗ ꯑꯗꯨꯝ ꯌꯥꯝ ꯋꯥꯕ ꯑꯣꯏꯗꯦꯕꯀꯣ ꯃꯔꯨ ꯑꯣꯏꯅ ꯇꯧꯕ ꯀꯨꯗꯧꯕꯕꯨꯗꯤ ꯍꯧꯖꯤꯛꯀꯤ
ꯎꯝ
ꯑꯗꯨ ꯃꯦꯠꯁꯀꯨꯝꯕ ꯔꯤꯖꯅꯤꯡꯒꯨꯝꯕ ꯈꯣꯠꯄꯁꯦ ꯑꯩꯌꯤ ꯃꯈꯩ ꯏꯁꯄꯤꯠꯁꯦ ꯇꯧꯕ
ꯏꯁꯄꯤꯠ ꯍꯥꯏꯗꯤ ꯍꯩ ꯍꯥꯏꯔꯁꯨ ꯏꯁꯄꯤꯠꯇꯨ ꯂꯩꯇ꯭ꯔꯗꯤ ꯌꯥꯔꯣꯏꯗꯣꯏꯅꯦꯕ
ꯀꯣꯏꯁꯟꯖꯦ ꯑꯦꯛꯖꯥꯝꯄꯜ ꯑꯃ ꯍꯦꯛꯇ ꯄꯤꯔꯒꯦꯕ ꯑꯩꯅ ꯑ ꯔꯤꯖꯅꯤꯡ ꯀꯣꯏꯁꯟ ꯊꯥꯔꯇꯤ ꯍꯥꯏꯁꯦꯕ ꯑꯗꯨꯒ ꯅꯪꯁꯦ ꯈꯣꯠꯄꯕꯨꯗꯤ ꯂꯣꯏ ꯍꯩꯌꯦꯕ ꯀꯣꯏꯁꯗꯤ ꯅꯪ ꯈꯪꯗꯤ ꯂꯣꯏ ꯈꯪꯕ ꯑꯗꯣ ꯅꯪ ꯈꯪꯉꯁꯨ ꯃꯣꯏꯅ ꯃꯤꯅꯤꯠꯤ ꯇ꯭ꯋꯦꯟꯇꯤ ꯃꯤꯅꯤꯠꯁ ꯄꯤꯕ ꯀꯥꯟꯗ ꯅꯪꯅ ꯑꯣꯟꯂꯤ ꯇꯦꯟ ꯀꯣꯏꯁꯟ ꯉꯥꯛꯇꯪ ꯈꯠꯄ ꯉꯝꯃꯅꯤ
ꯑꯗꯨꯅꯦ ꯍꯣꯏ
ꯇ꯭ꯋꯦꯟꯇꯤ ꯃꯤꯅꯤꯠ ꯌꯥꯡꯈꯩ ꯊꯥꯔꯇꯤꯒꯨꯝꯕ
ꯑꯗꯨ ꯑꯣꯏꯇꯥꯔꯗꯤ ꯃꯤꯅꯤꯠ ꯑꯃꯗ ꯅꯪ ꯀꯣꯏꯁꯟ ꯑꯅꯤꯒꯨꯝꯕꯗꯤ ꯈꯣꯠꯄ ꯉꯝꯅꯕꯒꯤ ꯍꯣꯠꯅꯕ ꯇꯥꯕꯅꯦ
ꯎꯝ ꯇꯥꯏꯝꯁꯦ ꯍꫭꯏ ꯃꯇꯝꯁꯦ ꯌꯥꯝꯅ ꯑꯩꯈꯣꯏꯅ ꯍꫭꯠꯅ ꯁꯤꯖꯤꯟꯅꯔꯤ ꯃꯩ ꯀꯩꯅꯣ ꯄꯦꯛ ꯇꯧꯕꯒꯤ ꯆꯥꯡꯁꯤ ꯍꯦꯟꯒꯛꯇꯣꯏꯅꯦ
ꯑꯦꯛꯖꯥꯝ ꯍꯥꯏꯕꯖꯦ ꯑꯗꯨꯅꯦ ꯁꯦ ꯇꯨ ꯇꯥꯏꯝ ꯐꯦꯛꯇꯔꯗ ꯌꯦꯟꯊ꯭ꯔꯣꯛꯏꯕ
ꯑꯥ
ꯄꯨꯔꯒꯤꯗ ꯊꯝꯃꯥꯛꯏꯁꯦ ꯑꯗꯨ ꯃꯥꯛꯁꯦ ꯑꯩꯅ ꯁꯤꯛꯁꯇꯤ ꯐꯪꯕ ꯃꯥꯛ ꯃꯔꯤ
ꯌꯥꯏ
ꯃꯇꯝ ꯐꯪꯗꯕꯅꯦ ꯃꯇꯝꯗꯨ ꯃꯇꯝꯗꯨ ꯐꯪ ꯗꯦꯕ ꯃꯇꯝꯗꯣ ꯌꯥꯝ ꯋꯥꯏꯑꯦꯕ ꯎꯝ
ꯍꯧꯖꯤꯛꯀꯥꯟꯁꯦ ꯀꯝꯄꯤꯇꯤꯞ ꯀꯝꯄꯤꯇꯤꯇꯤꯞꯇꯤ ꯌꯥꯝ ꯑꯣꯏꯌꯦ ꯀꯝꯄꯤꯇꯤꯁꯟ ꯇꯧꯅꯔꯒ ꯀꯝꯄꯤꯇꯤꯇꯤꯞ ꯑꯦꯛꯖꯥꯝ ꯃꯈꯩꯁꯦ
ꯁꯤ ꯄꯤ ꯑꯩꯆ ꯗꯤꯕꯨꯗꯤ ꯇꯧꯕ ꯐꯩꯀꯣ ꯑꯗꯨꯕꯨ ꯑ ꯑꯩꯈꯣꯏꯒꯤ ꯒꯨꯝꯕꯁꯤ ꯑꯗꯨꯒ ꯑꯝꯇꯪ ꯑꯦꯁꯤꯁꯇꯦꯟ ꯄ꯭ꯔꯣꯐꯦ ꯂꯩꯇꯕꯩ ꯃꯇꯨꯡ ꯏꯟꯅ ꯑꯗꯨꯝ ꯐꯪꯒꯗꯧꯔꯤꯅꯦꯕꯀꯣ
ꯎꯝ ꯑꯩꯈꯣꯏꯒꯤꯁꯨ ꯎꯝ ꯑꯣꯖꯥ__ ꯑꯣꯖꯥ ꯑꯩꯈꯣꯏꯒꯤꯁꯨ ꯐꯖꯅ ꯂꯩꯇ꯭ꯔꯤ ꯑꯩꯈꯣꯏ ꯑꯣꯖꯥ ꯃꯈꯩꯗꯣ
ꯑꯌꯥꯝꯕꯅ
ꯃꯣꯏ ꯍꯧꯖꯤꯛ ꯂꯩ ꯑꯣꯏꯗ꯭ꯔꯦ ꯑꯥ ꯃꯣꯏ ꯍꯧꯖꯤꯛ ꯑꯣꯏꯗ꯭ꯔꯦ ꯑꯥ ꯑꯗꯨꯝ ꯍꯥꯟꯅ ꯑꯣꯏꯔꯝꯃꯒ ꯍꯧꯖꯤꯛ ꯑꯣꯏꯒꯤꯗ꯭ꯔꯦ
ꯎꯝ ꯑꯗꯨꯅꯦ ꯑꯦꯛꯖꯥꯝꯁꯦ ꯀꯝꯄꯤꯇꯤ ꯊꯥꯗ꯭ꯔꯗꯤ ꯎꯄꯥꯏ ꯂꯩ__ ꯑꯣꯑꯣ ꯄ꯭ꯔꯥꯏꯚꯦꯠꯀꯨꯝꯕꯗ ꯊꯕꯛ ꯇꯧ ꯇꯧꯕ ꯍꯥꯏꯔꯒꯁꯨ ꯀꯝꯄꯅꯤꯗ ꯇꯧꯕꯁꯨ ꯅꯠꯇꯦ ꯑꯗꯨꯅꯦ
ꯎꯝ
ꯑꯦꯟꯖꯣꯕꯅ ꯄꯤꯌꯦ
ꯋꯥꯁꯨ ꯋꯥꯏꯑꯦꯕ ꯇꯧꯕ ꯍꯥꯏꯁꯦꯀꯣ ꯑꯗꯨꯒ ꯃꯇꯝꯁꯨ ꯑꯃꯨꯛ ꯀꯩꯅꯣꯅꯤꯗꯥ ꯑꯗꯨꯒ ꯀꯣꯟꯅ ꯑꯃꯨꯛꯀ ꯅꯪ ꯑꯗꯨꯗ